ꯋꯥꯔꯤꯁꯦ ꯅꯨꯡꯉꯥꯏꯃꯟꯗꯅ ꯐꯣꯟ ꯇꯠꯄꯁꯨ ꯈꯪꯗ꯭ꯔꯦꯅꯦ
ꯑꯗꯨꯅꯤ
ꯋꯥꯔꯤꯗꯣ ꯌꯥꯝ ꯅꯨꯡꯉꯥꯏꯔꯗꯤ ꯑꯗꯨꯃꯥꯏꯅ ꯇꯧꯕꯅꯦ
ꯎꯝ ꯑꯇꯩ ꯑꯇꯩ ꯑꯇꯩ ꯗꯁꯨ ꯑꯗꯨꯃꯥꯏ ꯑꯇꯩꯗꯁꯨ ꯑꯗꯨꯃꯥꯏꯅ ꯇꯧꯕ꯭ꯔꯥ
ꯍꯣꯏ ꯑꯗꯨꯃꯥꯏꯅ ꯇꯧꯋꯦ ꯑꯩꯗꯤ ꯏꯃꯥꯟꯅꯕꯤ ꯑꯩꯈꯣꯏꯅꯤ ꯈꯛꯇꯅꯦ ꯋꯥꯔꯤ ꯁꯥꯔꯤꯁꯦ
ꯅꯠꯇꯦ ꯑꯇꯩ ꯍꯥꯏꯗꯤ ꯅꯨꯄꯥ ꯅꯨꯄꯥ ꯑꯇꯣꯞꯄꯗ ꯑꯗꯨꯃꯥꯏꯅ
ꯅꯠꯇꯦ ꯅꯪꯇꯦ ꯅꯪ ꯈꯛꯇꯅꯦ ꯀꯔꯤꯔꯣ
ꯊꯥꯖꯗꯦ ꯊꯥ ꯊꯥꯖꯗꯦ ꯊꯥꯖꯗꯦ
ꯊꯥꯖꯕꯗ ꯀꯜꯂꯣ ꯊꯥꯖꯗꯔꯗꯤ ꯏꯁꯣꯏ ꯁꯣꯏꯔꯦꯀꯣ ꯊꯥꯖꯕꯗ ꯂꯣꯏ ꯂꯩꯕꯅꯦ ꯊꯥꯖꯗ꯭ꯔꯗꯤ ꯁꯣꯏꯗꯣꯏꯅꯦ ꯍꯦꯛꯇ ꯊꯥꯖꯕ ꯊꯝꯃꯣ ꯊꯥꯖꯗ꯭ꯔꯗꯤ ꯀꯃꯥꯏꯅ ꯇꯧꯗꯣꯏꯅꯣ
ꯐꯒꯤ ꯇꯧꯕꯅꯤꯗ ꯊꯥꯖꯩꯗ ꯎꯝ ꯎꯝ
ꯍꯣꯏꯅꯦ ꯅꯣꯡ ꯆꯨꯕ꯭ꯔꯣ ꯀꯃꯥꯏꯅ ꯇꯧꯕ꯭ꯔꯣ ꯅꯣꯏꯗꯤ ꯍꯧꯖꯤꯛ
ꯅꯣꯡ ꯆꯨꯋꯦ
ꯑꯣ ꯑꯁꯤꯁꯨ ꯅꯣꯡ ꯀꯟꯅ ꯆꯨꯔꯒ ꯂꯩꯌꯦ ꯑꯁ ꯅꯣꯡꯕꯨ ꯆꯨꯕꯁꯦ ꯑꯃꯔꯣꯝꯗ ꯅꯨꯡꯉꯥꯏꯕꯁꯨ ꯌꯥꯎꯋꯦ ꯑꯃꯔꯣꯝꯗꯁꯨ ꯇꯟꯕꯁꯨ ꯌꯥꯎꯋꯦ ꯇꯜꯂꯦ ꯍꯥꯏꯕꯗꯤ ꯃꯄꯥꯟ ꯊꯣꯛꯄꯁꯤ ꯅꯨꯡꯉꯥꯏꯇꯦꯕꯀꯣ
ꯎꯝ
ꯑꯁꯤ ꯑꯩꯅ ꯂꯩꯕ ꯂꯩꯀꯥꯏꯁꯦ ꯑꯩꯈꯣꯏ ꯂꯩꯀꯥꯏ ꯈꯛꯇꯅꯦꯕ ꯏꯁꯤꯡ ꯆꯥꯎꯗ꯭ꯔꯤꯁꯦ ꯑꯗꯣ ꯑꯩꯈꯣꯏꯅ ꯍꯧꯖꯤꯛ ꯑꯩꯅ ꯂꯩꯕ ꯂꯝꯁꯦ ꯑꯇꯣꯞꯄ ꯂꯩꯀꯥꯏꯗꯤ ꯂꯣꯏꯅ ꯏꯁꯤꯡ ꯆꯥꯎꯋꯦꯕꯀꯣ ꯑꯗꯨꯒꯤ ꯑꯁ ꯑꯩꯈꯣꯏ ꯊꯕꯛ ꯆꯠ ꯄ ꯈꯣꯠꯄꯁꯤ ꯈꯔ ꯑꯣ ꯍꯥ
ꯆꯥꯛ ꯆꯥꯕ꯭ꯔꯣ
ꯇꯥꯏꯌꯦ ꯇꯥꯏꯌꯦ
ꯅꯣꯡꯀꯟ ꯆꯨꯕ꯭ꯔꯣ ꯅꯣꯏꯗꯁꯨꯣ
ꯀꯟꯕꯗꯤ ꯅꯠꯇꯦ ꯑꯗꯨꯝ ꯆꯨꯕꯗꯤ ꯆꯨꯋꯦ ꯅꯣꯏꯗꯤ
ꯑꯩꯈꯣꯏꯁꯤ ꯑꯩꯈꯣꯏꯁꯨ ꯌꯥꯝ ꯀꯟꯕꯗꯤ ꯅꯠꯇꯦ ꯑꯗꯨ ꯑꯃ ꯁꯇꯤꯟ ꯁ ꯇꯤꯟ ꯁꯥꯇꯤꯟꯒꯨꯝꯕ ꯄꯥꯏꯗ꯭ꯔꯗꯤ ꯑꯗꯨꯝ ꯆꯣꯠꯂꯤ
ꯅꯪ ꯀꯩꯗꯧꯔꯤꯅꯣ ꯊꯕꯛ ꯆꯠꯄ ꯃꯥꯜꯂꯦ ꯀꯣ ꯊꯕꯛ ꯆꯠꯂ ꯂꯩꯕ ꯃꯥꯜꯂꯦꯀꯣ
ꯑꯩꯔꯣ
ꯍꯣꯏ
ꯊꯕꯛ ꯆꯠꯇꯤꯌꯦ
ꯍꯤꯞꯄꯤꯔꯣ ꯍꯤꯞꯇꯤ ꯍꯤꯞꯇ꯭ꯔꯦ ꯍꯧꯒꯠꯂꯦ ꯅꯪꯁꯦ ꯈꯪꯉꯦ
ꯎꯝ ꯍꯧꯒꯠꯗꯤ ꯍꯒꯠꯂꯦ ꯑꯗꯣ ꯍꯧꯖꯤꯛ ꯀꯩꯅꯣ ꯇꯧꯒꯦ ꯇꯧꯕꯅꯤ ꯏꯃꯥꯅꯕ ꯏꯃꯥꯟꯅꯕꯒꯤ ꯃꯅꯥꯛꯇ ꯑꯃꯝꯇ ꯆꯠꯂꯨꯒꯦꯅ ꯊꯣꯛꯂꯛꯄꯅꯦ
ꯑꯁ ꯐꯣꯟ ꯇꯧꯕ ꯂꯣꯏꯔꯒ ꯆꯠꯄ ꯌꯥꯗ꯭ꯔꯣ ꯅꯪꯁꯨ ꯍꯥꯥ
ꯑꯣꯟꯊꯣꯛꯄ꯭ꯔꯣ
ꯅꯠꯇꯦ ꯑꯗꯨꯒꯤ ꯅꯠꯇꯦꯗ ꯑꯗꯨꯝ ꯐꯣꯟ ꯇꯧꯕ ꯂꯣꯏꯔ ꯊꯣꯛꯑꯗꯤ ꯈꯔ ꯐꯔꯦꯅꯥ ꯅꯠꯇ꯭ꯔꯣ ꯍꯥꯥ
ꯌꯥꯏ ꯌꯥ ꯑꯗꯨꯁꯨ
ꯍꯣꯏ ꯂꯝꯕꯤ ꯃꯇꯥꯏꯗꯒ ꯂꯦꯞꯄꯨꯍꯦ ꯑꯩꯈꯣꯏꯅꯤ ꯋꯥꯔꯤꯁꯦ ꯅꯌꯥꯝ ꯅꯃꯥꯟꯅꯕ ꯇꯥꯔ ꯑꯃꯨꯛ ꯀꯂꯛꯆꯒꯅꯤꯀꯣ
ꯅꯠꯇ꯭ꯔꯥ
ꯏꯃꯥꯟꯕꯗꯤ ꯍꯧꯖꯤꯛ ꯍꯧꯖꯤꯛꯇꯤ ꯊꯦꯡꯅꯔꯔꯣꯏ ꯏꯊꯟ ꯏꯊꯟꯗꯅꯦ ꯍꯧꯖꯤꯛꯇꯤ ꯑꯗꯣ ꯈꯔ ꯂꯥꯞꯄꯦꯕꯀꯣ ꯏꯃꯥꯟꯅꯕ ꯃꯌꯨꯝꯗꯣ ꯑꯩ ꯐꯣꯟꯗꯁꯨ ꯀꯩꯅꯣ ꯇꯧꯕꯗꯤ ꯕꯣꯜꯁꯤ ꯌꯦꯡꯕꯗꯤ ꯌꯥꯏꯌꯦꯕꯀꯣ
ꯍꯣꯏ
ꯑꯗꯨꯗ ꯄꯨꯟꯅ ꯃꯤ ꯂꯣꯟ ꯑꯃ ꯄꯨꯜꯂꯒ ꯕꯣꯜ ꯌꯦꯡꯕꯁꯦ ꯅꯨꯡꯉꯥꯏ ꯅꯨꯡꯉꯥꯏꯌꯦꯕꯀꯣ
ꯑ ꯄꯨꯟꯅ ꯍꯣꯏ ꯄꯨꯟꯅ ꯕꯣꯜ ꯌꯦꯡꯕꯁꯦ ꯌꯥꯝ ꯅꯨꯡꯉꯥꯏꯕꯅꯦ ꯑꯩꯁꯨ ꯄꯨꯟꯅꯗꯤ ꯑꯗꯨꯝ ꯌꯦꯡꯅꯤꯡꯉꯦ ꯍꯥꯏꯕꯗꯤ ꯄꯨꯟꯅ ꯌꯦꯡꯗ꯭ꯔꯗꯤꯀꯣ
ꯎꯝ
ꯕꯣ ꯌꯦꯡꯕꯁꯦ ꯑꯩꯗꯤ ꯀꯔꯤ ꯍꯥꯏꯁꯤ ꯑꯩꯈꯣꯏꯒꯤ ꯏꯄꯥꯝ ꯑꯩꯈꯣꯏ ꯎ ꯃꯤ ꯑꯃꯅ ꯎ ꯑꯃꯗ ꯄꯥꯝꯗꯕ ꯑꯃꯅ ꯌꯥꯝ ꯄꯥꯝꯕ ꯑꯗꯨꯒꯨꯝꯕ ꯌꯦꯡꯕꯁꯦ ꯌꯥꯝ ꯅꯨꯡꯉꯥꯏꯕꯅꯦꯕ ꯑꯃꯅ ꯑꯃꯗ ꯀꯩꯅꯣ ꯇꯧꯕ ꯑꯃꯅ ꯑꯃꯗ ꯀꯩꯅꯣ ꯇꯧꯕ ꯇꯧꯕꯗꯣ ꯑꯗꯨ ꯅꯠꯇ꯭ꯔꯗꯤ ꯄꯥꯝꯕꯁ ꯁꯤꯦ ꯏꯌꯥꯎ ꯌꯥꯎꯗꯕꯅꯦꯗ ꯅꯠꯇ꯭ꯔ
ꯎꯝ ꯅꯣꯡꯒꯤ ꯃꯇꯥꯁꯦ ꯃꯥꯏ ꯂꯥꯛꯇꯧ ꯃꯥꯟꯗ꯭ꯔꯦꯕꯣ
ꯐꯣꯟꯗꯣ ꯃꯩ ꯂꯩꯇ꯭ꯔꯕ꯭ꯔꯣ ꯂꯩꯕ꯭ꯔꯣ ꯀꯃꯥꯏꯅ ꯇꯧꯕ꯭ꯔꯣ
ꯑꯩꯔꯣ
ꯍꯣꯏ
ꯐꯣꯟꯗꯤ ꯃꯥꯏꯗꯤ ꯂꯩꯌꯦꯗ ꯑꯃꯨꯛ
ꯑꯁ ꯎꯝ ꯃꯠꯇꯂꯗꯦ
ꯃꯥꯗꯤ ꯋꯥ ꯃꯥꯗꯤ ꯍ ꯋꯥꯠꯗ
ꯅꯠꯇꯦ ꯑꯩꯅ ꯍꯥꯏꯕꯗꯤ ꯍꯣꯔꯦꯟ ꯑꯃꯨꯛꯀ ꯑꯩꯈꯣꯏꯅꯤ ꯋꯥꯔꯤ ꯁꯥꯟꯅꯍꯟꯅꯤꯡꯕ ꯀꯥꯟꯗ ꯅꯪꯒꯤ ꯕꯦꯇ꯭ꯔꯤ ꯑꯃꯨꯛ ꯌꯥꯎꯕꯗꯨꯗꯤ ꯅꯨꯡꯉꯥꯏꯇꯦꯅ ꯅꯠꯇ꯭ꯔꯥ
ꯑꯗꯨꯕꯨꯗꯤ ꯀꯩꯝ ꯈꯜꯂꯅꯣ ꯃꯤꯒꯤ ꯂꯩꯇ꯭ꯔꯁꯨ ꯅꯪꯒꯤꯗꯃ ꯅꯪꯒꯤꯗꯤ ꯂꯩꯔꯅꯤꯅꯦ
ꯍ ꯋꯥꯔꯤꯗꯣ ꯅꯠꯇꯦ ꯑꯗꯣ ꯅꯨꯡꯗꯥꯡ ꯕꯣꯜ ꯌꯦꯡꯅꯤꯡꯉꯥꯏ ꯉꯥꯏꯗꯣꯏꯅꯤꯅ ꯐꯣꯟ ꯇꯧꯔꯛ ꯉꯥꯏꯗꯗꯤ ꯐꯣꯟ ꯇꯧꯔꯒ ꯑꯗꯨꯝ ꯃꯇꯝꯅꯦ ꯃꯁꯤ ꯌꯥꯝ ꯅꯨꯡꯉꯥꯏꯕꯅꯦꯕ ꯃ ꯆ ꯋꯥꯔꯤꯗ ꯏꯃꯥꯟꯅꯕ ꯑꯣꯏꯔꯣꯥꯟ ꯥꯕꯤ ꯑꯣꯏꯔꯣ ꯋꯥꯔꯤ ꯁꯅꯔꯒ ꯑꯗꯨꯝ ꯃꯇꯝ ꯂꯦꯟꯕꯁꯦ ꯑꯩꯗꯤ ꯌꯥꯝ ꯄꯥꯝꯃꯦꯕ
ꯍꯣꯏ ꯅꯍꯥꯟꯗꯣ ꯑꯩ ꯄꯩꯁꯥ ꯌꯥꯝ ꯀꯩꯅꯣ ꯇꯧꯕꯅꯦ ꯄꯩꯁꯥ ꯌꯥꯝ ꯇꯣꯡꯕꯅꯤꯁꯦ ꯑ ꯑꯩ ꯅꯍꯥꯟ ꯕꯣꯜ ꯌꯦꯡꯕ ꯄꯨꯡ ꯑꯃ ꯃꯈꯥꯏꯗ ꯕꯣꯜ ꯂꯥꯛꯄꯀꯣ ꯑꯗꯨ ꯉꯥꯏꯔꯒ ꯀꯩꯅꯣꯗꯣ
ꯑꯣ ꯍꯥꯏꯔꯨꯔꯅꯨ ꯈꯪꯉꯦ
ꯑꯗꯨꯗ ꯁ ꯑꯥ ꯑꯗꯨ ꯁꯥꯟꯅꯕ ꯑꯗꯣ ꯑꯩꯅ ꯎ ꯆꯅꯤ ꯆꯅꯤ ꯍꯦꯜꯂꯦ ꯑꯩꯅ ꯀꯩꯅꯣ ꯇꯧꯗꯕ ꯄꯩꯁꯥ ꯇꯣꯡꯕꯗꯣ
ꯑꯁ ꯊꯥꯏꯅ ꯑꯩꯈꯣꯏꯁꯨ ꯀꯣꯏ ꯑꯩꯒꯤ ꯑꯕꯣꯛ ꯑꯩꯅ ꯅꯍꯥꯟ ꯑꯩꯅ ꯀꯣꯂꯦꯖ ꯀꯥꯔꯝꯕ ꯃꯇꯝꯗꯣ
ꯑꯥ
ꯑꯩꯅ ꯑꯄꯣꯛ ꯈꯣꯏꯗ ꯂꯩꯕꯅꯦꯕ
ꯎꯝ
ꯑꯗ ꯑꯩꯈꯣꯏꯗꯤ ꯀꯩꯅꯣ ꯑꯕꯣꯛ ꯑꯕꯨ ꯑꯩꯈꯣꯏꯒꯤ ꯂꯩꯀꯥꯏꯁꯤꯅ ꯂꯨꯗꯨꯗꯣ ꯌꯥꯝ ꯄꯥꯝꯃꯒ ꯁꯥꯟꯅꯩꯌꯦꯕꯀꯣ ꯑꯍꯟꯗ ꯑꯣꯏꯔꯣ ꯑꯉꯥꯡꯗ ꯑꯣꯏꯔꯣ ꯑꯗꯨ ꯑꯗꯨꯝ ꯁꯥꯟꯅꯌꯦꯦ ꯑꯗꯣ ꯑꯕꯣꯛꯁꯨ ꯌꯥꯝ ꯂꯨꯗꯨꯗ ꯌꯥꯝ ꯆꯣꯞꯄꯅꯦꯕ ꯑꯗꯨꯒꯤ ꯂꯨꯗ ꯒꯦꯝ ꯑꯃꯗ ꯂꯨꯄꯥ ꯀꯨꯟ ꯀꯨꯟꯒꯨꯝꯕ ꯁꯥꯟꯅꯩꯌꯦꯕꯀꯣ ꯃꯤ ꯃꯔꯤ ꯁꯥꯅꯔꯗꯤ ꯂꯨꯄꯥ ꯌꯥꯡꯈꯩ ꯒꯨꯝꯕ ꯇꯣꯡꯕ ꯑꯗꯨꯝ ꯌꯥꯎꯋꯦꯕ
ꯑꯥ ꯎ
ꯑꯩꯈꯣꯏꯁꯨꯅꯦ ꯑꯁ ꯑꯩꯅ ꯀꯣꯂꯦꯖ ꯑꯩꯗꯤ ꯑꯍꯟꯁꯤꯡꯒ ꯐꯝꯃ ꯂꯨꯗꯣꯁ ꯁꯥꯅꯕꯁꯦ ꯑꯩꯁꯨ ꯑꯦꯗꯤꯛ ꯑꯣꯏꯈ꯭ꯔꯕꯅꯦꯕ ꯑꯗꯨꯝ ꯁꯥꯟꯅꯅꯤꯡꯕ ꯍꯥꯏꯗꯤ ꯄꯩꯁꯥꯒꯤ ꯅꯠꯇꯕ ꯈꯪꯗꯦ ꯑꯗꯨꯝ ꯌꯥꯎꯅꯤꯡꯕꯗꯣ
ꯎꯝ ꯎꯝ
ꯇꯧꯕꯅꯦ ꯅꯍꯥꯟ ꯑꯩꯁꯨ ꯅꯣꯡꯃꯁꯦ ꯀꯩꯅꯣ ꯂꯨꯄꯥ ꯆꯍꯨꯝ ꯇꯣꯡꯕꯅꯦ ꯁꯟꯗꯦ ꯅꯨꯃꯤꯠꯇ ꯑꯁ ꯍꯔꯥꯎꯕꯁꯤꯗꯤ ꯈꯪꯗꯦ ꯑꯗꯨ ꯃꯇꯝꯗꯤ ꯑꯩꯁꯨ ꯄꯩꯁꯥ ꯈꯨꯠꯇ ꯄꯩꯁꯥ ꯊꯣꯛꯇꯦꯕ
ꯎꯝ ꯎꯝ
ꯑꯗꯣ ꯂꯨꯄꯥ ꯆꯥꯝꯃ ꯆꯅꯤ ꯍꯥꯏꯁꯦ ꯌꯥꯝ ꯇꯥꯡꯅ ꯊꯣꯛꯑꯦꯕꯀꯣ
ꯎꯝ
ꯑꯗꯨꯒꯤ ꯑꯁ ꯍꯔꯥꯎꯕꯁꯤꯗꯤ
ꯑꯩꯅ ꯉꯁꯥ ꯍꯥꯏꯗꯣ
ꯑꯥ
ꯑꯩꯉꯣꯟꯗ ꯅꯨꯄꯤ ꯃꯥ ꯐꯣꯟ ꯇꯧꯔꯛꯑꯦꯀꯣ
ꯍꯣꯏ
ꯑꯗꯨꯅ ꯃꯥ ꯇꯧꯔꯛꯑꯒ ꯑꯩꯅ ꯅꯪꯅ ꯀꯔꯤ ꯄꯥꯝꯒꯦꯅ ꯑꯩꯅ ꯍꯣꯕ ꯑꯗꯣ ꯃꯥꯅ ꯌꯦꯟꯁꯥ ꯄꯥꯝꯃꯦ ꯌꯦꯟꯁꯥ ꯂꯩꯕꯤꯔꯛꯑꯣ ꯍꯥꯏꯕ ꯑꯗꯣ ꯑꯩꯅ ꯄꯩꯁꯥ ꯊꯥꯔꯛꯀꯦꯅ ꯑꯩꯅ ꯐꯥꯒꯤ ꯇꯧ ꯑꯩꯅ ꯐꯥꯒꯤ ꯇꯧꯕ
ꯍꯥꯥ
ꯑꯗꯨꯗ ꯃꯥ ꯃꯥꯗꯤ ꯑꯁꯦꯡꯕꯅꯦꯅ ꯑꯗꯨꯝ ꯂꯧꯈ꯭ꯔꯦꯕꯀꯣ ꯑꯗꯨ ꯄꯩꯁꯥꯗꯣ ꯊꯥꯔꯛꯇ꯭ꯔꯗꯤ ꯌꯥꯔꯣꯏꯀꯣ ꯅ ꯕꯣꯏꯁ ꯃꯦꯁꯦꯁ ꯊꯥꯔꯛ ꯚꯣꯏꯁ ꯃꯤꯁꯦꯁ ꯊꯔꯛꯄ ꯋꯥꯅꯤꯁꯦ ꯑꯗꯣ ꯍꯧꯖꯤꯛ ꯐꯥꯎ ꯃꯤꯁꯦꯁ ꯍꯧꯖꯤꯛ ꯐꯥꯎ ꯃꯤꯁꯦꯁ ꯊꯦꯔꯛꯑꯒ ꯂꯩ ꯑꯦ ꯑꯩ ꯔꯤꯄ꯭ꯂꯥꯏ ꯇꯧꯗ꯭ꯔꯤ
ꯀꯥꯏ ꯑꯩꯗꯤ ꯍꯧꯖꯤꯛ ꯀꯥꯟꯗꯤ ꯍꯥꯏꯗꯤ ꯑꯩꯈꯣꯏꯒꯤ ꯍꯥꯏꯕꯗꯤꯀꯣ ꯍꯧꯖꯤꯛ ꯑꯩꯈꯣꯏꯅ ꯑꯍꯟ ꯑꯣꯏꯔꯛꯄꯒꯤꯔꯥ ꯈꯪꯗꯦ ꯌꯥꯝꯅ ꯃꯃꯜꯁꯦ ꯄꯨꯂꯞ ꯃꯃꯜꯒꯤ ꯂꯣꯏꯅ ꯍꯥꯏꯗꯤ ꯑꯩꯈꯣꯏꯁꯨ ꯄꯩꯁꯥꯁꯦ ꯌꯥꯝ ꯋꯥꯔꯦꯕ
ꯅꯠꯇ꯭ꯔꯥ ꯆꯦꯛꯁꯤꯟꯅ ꯇꯧꯗ꯭ꯔꯗꯤ ꯌꯥꯗꯕ ꯑꯃ ꯌꯥꯎꯔꯦꯕ ꯇꯧꯕꯅꯦ ꯑꯗꯨꯃꯥꯏ
ꯄꯩꯁꯥꯁꯤ ꯈꯪꯗꯦꯅ ꯍꯧꯖꯤꯛꯀꯥꯟꯁꯤ ꯂꯨꯄꯥ ꯆꯥꯝꯃꯉꯥ ꯍꯥꯏꯁꯦ ꯆꯥꯝꯃꯉꯥ ꯍꯥꯏꯁꯦ ꯇꯔꯥꯒ ꯆꯞ ꯃꯥꯟꯅꯔꯦꯕ ꯍꯧꯖꯤꯛꯇꯤ
ꯊꯥꯏꯅꯗꯤ ꯑꯁ ꯂꯨꯄꯥ ꯇꯔꯥꯒ ꯍꯥꯏꯁꯦ ꯃꯤ ꯏꯃꯨꯡ ꯏꯃꯥꯟꯅꯕꯤꯗ ꯑꯣꯏꯔꯣ ꯏꯃꯥꯟꯅꯕꯗ ꯑꯣꯏꯔꯣ ꯀꯅꯥ ꯀꯅꯥꯅꯣꯝꯃꯅ ꯑꯩꯈꯣꯏꯕꯨ ꯁꯤꯟꯅꯕꯤꯔꯗꯤꯀꯣ
ꯎꯝ
ꯑꯩꯈꯣꯏꯖꯦ ꯌꯥꯝ ꯅꯨꯡꯉꯥꯏꯕ ꯑ ꯊꯥꯏꯅꯗꯤ ꯏꯃꯥꯈꯣꯏꯅ ꯂꯨꯄꯥ ꯇꯔꯥ ꯄꯤꯔꯒ ꯑ ꯅꯌꯥꯝꯕꯅꯦ ꯅꯪꯒꯤ ꯅꯆꯦꯅꯦ ꯅꯅꯥꯎ ꯅꯨꯄꯥꯅꯦ ꯄꯨꯟꯅ ꯆꯥꯎꯑꯣ ꯍꯥꯏꯗꯤ ꯑꯗꯨ ꯃꯇꯝꯗꯤ ꯑꯩꯒ ꯏꯌꯥꯝꯕꯒ ꯏꯆꯦꯒ ꯑꯩꯈꯣꯏꯁꯦ ꯃꯪꯒꯟꯗꯣ ꯂꯩ ꯂꯩꯔꯒ ꯈꯤꯇꯪ ꯈꯤꯇꯪ ꯆꯥꯔꯒ ꯂꯥꯏꯔꯤꯛ ꯄꯥꯔꯒ ꯂꯩꯔꯝꯕꯅꯦ ꯂꯨꯄꯥ ꯇꯔꯥꯁꯤ ꯌꯥꯝꯅ ꯃꯤꯅ ꯂꯨꯄꯥ ꯇꯔꯥ ꯈꯨꯠꯇ ꯁꯤꯁꯤ ꯁꯤꯟꯅꯔꯝꯕ ꯍꯥꯏꯕꯁꯦ ꯌꯥꯝ ꯍꯔꯥꯎꯕꯅꯦꯕ ꯑꯦꯁ ꯍꯧꯖꯤꯛꯀꯥꯟꯗꯤ ꯂꯨꯄꯥ ꯇꯔꯥꯒꯁꯦ ꯀꯩꯁꯨ ꯅꯠꯇꯦꯗ
ꯅꯨꯡꯇꯤꯒꯤ ꯑꯗꯨꯝ ꯑꯩꯒꯤ ꯗꯥꯗꯥꯒꯤ ꯑ ꯃꯆꯥꯅꯨꯄꯤ ꯑꯃ ꯂꯩꯌꯦꯕꯀꯣ
ꯂꯩꯌꯦꯕꯀꯣ ꯍꯣꯏ
ꯅꯨꯡꯇꯤꯒꯤ ꯃꯥꯅ ꯁ꯭ꯀꯨꯜ ꯆꯠꯄꯁꯦ ꯅꯨꯡꯇꯤꯒꯤ ꯇꯔꯥ ꯀꯨꯟ ꯇꯔꯥ ꯀꯨꯟꯅꯤ ꯆꯠꯂꯤꯁꯦ
ꯎꯝ
ꯑꯩꯉꯣꯟꯗ ꯌꯥꯔꯗꯤ ꯑꯩꯅ ꯑꯩꯅꯁꯨ ꯑꯗꯨꯝ ꯄꯤꯕꯅꯦꯕꯀꯣ
ꯍꯣꯏ
ꯃꯣꯏꯅꯁꯨ ꯑꯩꯉꯣꯟꯗ ꯌꯥꯎꯗ꯭ꯔꯗꯤ ꯃꯣꯏꯅ ꯄꯤ ꯃꯥꯒꯤꯣ
ꯃꯣꯏ ꯕꯕꯥꯅ ꯌꯥꯝ ꯂꯨꯅ ꯇꯕ ꯃꯥꯒꯤ ꯅꯨꯄꯥꯅ ꯌꯥꯝ ꯂꯨꯅ ꯇꯧꯕꯤꯕ ꯍꯥꯏꯕ ꯇꯥꯔꯦ
ꯍꯣꯏ ꯇꯥꯕ꯭ꯔꯣ
ꯑ ꯇꯥꯏ ꯇꯥꯏ
ꯎꯝ ꯃꯃꯥ ꯃꯄꯥꯅ ꯂꯨꯅ ꯇꯧꯕꯁꯤꯡꯁꯦ ꯈꯔꯗꯤ ꯀꯩꯅꯣ ꯇꯧꯕꯅꯦ ꯑꯉꯥꯡꯁꯤꯡꯁꯦ
ꯅꯤꯡꯉꯥꯏ ꯇꯧꯕꯗꯣ
ꯍ ꯑꯩꯈꯣꯏꯁꯨ ꯑꯩꯈꯣꯏꯒꯤ ꯏꯅꯥꯎꯅꯨꯄꯥ ꯈ꯭ꯋꯥꯏꯗꯒꯤ ꯑꯇꯣꯟ ꯇꯣꯟꯕ ꯏꯅꯥꯎꯅꯨꯄꯥꯗꯣ
ꯑꯥ
ꯑꯁ ꯃꯥꯜꯂꯨꯅꯤꯉꯥꯏꯈꯣ ꯀꯟꯗꯤ ꯃꯥ ꯂꯝꯕꯤ ꯑꯩꯁꯨꯀꯣ ꯏꯅꯥꯎꯅꯨꯄꯥ ꯍꯧꯖꯤꯛꯇꯤ ꯀ꯭ꯂꯥꯁ ꯇꯦꯟ ꯂꯣꯏꯈ꯭ꯔꯦꯕ
ꯑ
ꯈ꯭ꯋꯥꯏꯗꯒꯤ ꯑꯉꯥꯡ ꯑꯣꯏ ꯑꯗꯨ ꯃꯥ ꯑꯩꯁꯨ ꯑꯥ ꯀꯩꯅꯣ ꯇꯝꯄꯥꯛꯇ ꯑꯣꯏ ꯂꯩꯔꯣ ꯑꯗꯨꯣ ꯕꯖꯥꯔꯒꯨꯝꯕ ꯀꯩꯊꯦꯜꯒꯨꯝꯕ ꯊꯣꯛꯄꯁꯤ ꯏꯅꯥꯎꯅꯨꯄꯥ ꯀ꯭ꯂꯥꯁ ꯇꯦꯟ ꯀꯥꯕ ꯄꯥꯈꯥ ꯑꯩꯉꯣꯟꯗꯩꯩ ꯍꯦꯟꯅ ꯋꯥꯡꯉꯦꯕꯀꯣ
ꯎꯟ
ꯑꯗꯨꯝ ꯀꯩꯊꯦꯜꯒꯨꯝꯕ ꯀꯥꯔꯗꯤ ꯃꯥꯒꯤꯗꯃꯛꯇ ꯑꯆꯥꯄꯣꯠ ꯄꯨꯔꯛꯅꯤꯡꯕ ꯋꯥꯈꯜ ꯊꯣꯛꯑꯦꯕ ꯃꯥꯁꯨꯀꯣ ꯆꯥꯎ ꯇꯧꯔꯁꯨ ꯑꯩꯅ ꯑꯥ ꯀꯩꯅꯣ ꯊꯕꯛ ꯆꯠꯂꯒ ꯍꯜꯂꯛꯑꯗꯤ ꯃꯥꯅ ꯏꯆꯦ ꯑꯆꯥꯥꯄꯠ ꯄꯨꯔꯛꯄ꯭ꯔꯥ ꯍꯦꯛꯇ ꯂꯥꯎꯕꯤꯗꯨ ꯇꯧꯋꯦꯕ ꯑꯗꯨꯗ ꯇꯤꯒꯤꯅꯦ ꯑꯩꯅ ꯀꯔꯤ ꯀꯔꯤꯒꯨꯝꯕ ꯆꯠꯂꯗꯤ ꯑꯩꯒꯤ ꯏꯅꯥꯎꯅꯨꯄꯥꯒꯤ ꯄꯨꯔꯛꯇꯕ ꯌꯥꯎꯗꯦ
ꯑꯩꯅ ꯅꯪ ꯅꯪꯒꯤ ꯅꯅꯥꯎꯄꯥꯗ ꯅꯨꯡꯁꯤꯕ ꯏꯃꯒꯤ ꯑꯣꯏꯔꯅꯦ
ꯑꯍꯣꯏ ꯌꯥꯝꯅꯁꯨ ꯅꯨꯡꯁꯤꯌꯦ ꯑꯗꯨꯒ ꯃꯥꯁꯨ ꯃꯥꯒꯤ ꯋꯥꯈꯜꯗ ꯑꯩꯈꯣꯏꯅ ꯊꯣꯛꯈ꯭ꯔꯗꯤ ꯃꯥ ꯑꯩꯈꯣꯏꯁꯦ ꯄꯨꯔꯛꯀꯅꯤ ꯍꯥꯏꯕꯒꯤ ꯃꯥꯒꯤ ꯑꯁꯥ ꯑꯗꯨꯝ ꯂꯩꯔꯤꯑꯌꯦꯕ ꯍꯧꯖꯤꯛ ꯀ꯭ꯂꯥꯁ ꯇꯦꯟ ꯂꯣꯏꯔꯐꯥꯎ
ꯎꯝ ꯎꯝ
ꯃꯥꯒꯤ ꯋꯥꯈꯜꯗ ꯄꯨꯔꯛꯀꯅꯤ ꯏꯆꯦꯈꯣꯏ ꯆꯠꯂꯗꯤ ꯄꯨꯔꯛꯀꯅꯤ ꯄꯨꯔꯛꯀꯅꯤ ꯍꯥꯏꯕꯒꯤ ꯃꯥꯒꯤ ꯊꯥꯖꯕ ꯑꯃ ꯂꯩꯑꯕ
ꯎꯝ
ꯑꯗꯨꯒꯤꯀꯣ ꯑꯗꯨꯝ ꯑꯩꯈꯣꯏꯁꯨ ꯄꯨꯔꯛꯑꯦ ꯍꯥꯏꯇꯥꯔꯦ ꯍꯥꯏꯗꯤ ꯏꯅꯥꯎꯅꯨꯄꯥ ꯑꯇꯣꯟꯕ ꯑꯃꯈꯛꯇꯅꯤꯅꯀꯣ
ꯎꯝ ꯎꯝ
ꯏꯄꯥ ꯑꯣꯏꯔꯣ ꯏꯃꯥ ꯏꯃꯥꯁꯨ ꯑꯗꯨꯝ ꯅꯨꯄꯤ ꯃꯃꯥꯁꯤꯡꯒꯤ ꯃꯤꯇꯤꯡ ꯑꯣꯏꯔꯣ ꯀꯔꯤ ꯑꯣꯏꯔꯣ ꯆꯠꯂꯒ ꯌꯦꯔꯨꯝꯒꯨꯝꯕ ꯍꯦꯛ ꯌꯦꯟꯕꯤꯗ꯭ꯔꯥ
ꯎꯝ
ꯍꯩ ꯆꯤꯡꯒꯤ ꯏꯃꯥꯁꯤꯡꯁꯤꯒ ꯑꯗꯨ ꯑꯣꯏꯔꯁꯨ ꯏꯅꯥꯎ ꯅꯨꯄꯥꯈꯩ ꯑꯗꯨꯃꯥꯏ ꯍꯦꯛ ꯍꯦꯛ ꯄꯨꯔꯛꯄꯅꯦ ꯏꯃꯥꯅ ꯅꯨꯡꯁꯤꯕꯅꯦ ꯍꯣꯏ ꯍꯥꯏꯌꯣ
ꯀꯣꯏ ꯌꯨꯝꯗ ꯂꯥꯛꯑꯗꯤꯀꯣ ꯃꯃꯥ ꯑꯦ ꯑꯩꯒꯤ ꯃꯃꯥꯅ ꯈ꯭ꯋꯥꯏꯗꯒꯤ ꯆꯥꯅꯤꯡꯉꯤꯁꯦ ꯑꯇꯩ ꯀꯩꯅꯣꯁꯤꯅꯗꯤ ꯊꯥꯔꯣꯏ ꯊꯥꯔꯣꯏꯗꯣ
ꯍꯣꯏ ꯍꯣꯏ ꯊꯥꯔꯛꯏꯁꯨ ꯍꯥꯎꯋꯦ
ꯃꯥꯅ ꯈ꯭ꯋꯥꯏꯗꯒꯤ ꯈ꯭ꯋꯥꯏꯗꯒꯤ ꯆꯥꯅꯤꯡꯁꯦ ꯊꯥꯔꯣꯏꯅꯤ
ꯊꯥꯔꯣꯏ ꯑꯩꯁꯨ ꯄꯥꯝꯃꯦꯗ ꯑꯩ ꯅꯨꯡꯇꯤꯒꯤ ꯊꯣꯡꯕꯤꯔ ꯂꯣꯏꯔꯦꯅꯦ ꯅꯠꯇ꯭ꯔꯥ
ꯅꯣꯏ ꯂꯧꯕꯨꯛ ꯂꯩꯕ ꯅꯠꯇ꯭ꯔꯣ
ꯂꯩꯏꯌꯦ
ꯑꯗꯨ ꯂꯧꯕꯨꯛꯇ ꯈꯨꯟꯕ ꯌꯥꯗꯦ ꯂꯩꯇꯦ
ꯎꯝ ꯌꯥꯏ ꯈꯨꯟꯕ ꯌꯥꯏ ꯑꯩꯅ ꯅꯍꯥꯟꯗꯣ ꯈꯨꯟꯕ ꯆꯠꯂꯤ ꯑꯗꯣ ꯃꯃꯥꯅ ꯆꯠꯅꯤꯡꯉꯦ ꯍꯥꯏꯕꯒꯤꯀꯣ
ꯍꯣꯏ ꯑꯁ ꯅꯪꯗꯤ ꯃꯔꯥ ꯌꯥꯝ ꯃꯣꯛꯄ ꯅꯪꯗꯤ ꯃꯔꯥ ꯌꯥꯝ ꯃꯣꯛꯄꯒꯤ ꯄꯥꯈꯪ ꯑꯣꯏꯔꯝꯃꯤꯅꯦ ꯑꯩꯁꯦ ꯗꯥꯎ ꯌꯥꯕ ꯍꯥꯏꯁꯤꯔꯥ ꯂꯥꯏꯕꯛ ꯐꯕ ꯍꯥꯏꯁꯤꯔꯥ ꯀꯩꯅꯣꯝꯃ ꯍꯥꯏ ꯇꯔꯦꯀꯣ ꯅꯠꯇ꯭ꯔ
ꯈꯪꯗꯦꯗ ꯑꯗꯨꯗꯤ
ꯗꯥꯎ ꯌꯥꯕ ꯑꯣꯏꯔꯝꯗꯧꯁꯨ ꯃꯥꯜꯂꯦ ꯂꯥꯏꯕꯛ ꯐꯕꯁꯨ ꯑꯣꯏꯔꯝꯗꯧꯁꯨ ꯃꯥꯜꯂꯦ
ꯃꯥꯏꯁꯦ ꯑꯃꯨꯛꯀ ꯂꯥꯛꯏꯅꯦꯁꯦ ꯅꯪꯉꯣꯟꯗ ꯋꯥꯔꯤ ꯁꯥꯟꯅꯔꯤꯉꯩꯗ
ꯑꯩꯁꯨ ꯗꯥꯎ ꯌꯥꯕ ꯃꯤꯅꯦꯗ
ꯏꯕꯅꯤꯁꯤ ꯆꯞ ꯆꯥꯕ ꯃꯥꯂꯦ
ꯍꯣꯏ ꯌꯥꯝꯅ ꯏ ꯆꯨꯅꯕ ꯍꯥꯏꯁꯤꯔ ꯏ ꯌꯥꯅꯕ ꯌꯥꯅꯕ ꯃꯁꯦꯟ
ꯏꯁꯣꯔꯅ ꯀꯩꯅꯣ ꯇꯧꯕꯤꯕ ꯃꯥꯜꯂꯦ
ꯍꯣꯏꯅꯦ ꯑꯁ ꯅꯣꯡꯁꯨꯨ ꯀꯟꯅ ꯑꯩꯈꯣꯏꯔꯣꯝꯁꯦ ꯑꯩꯅ ꯂꯩꯕꯗꯤ ꯅꯣꯡ ꯆꯨꯔꯁꯨꯀꯣ
ꯎꯝ
ꯑꯥ ꯀꯩꯅꯣ ꯃꯩꯒꯨꯝꯕꯗꯤ ꯃꯨꯠꯇꯦꯕ ꯑꯗꯨꯕꯨꯗꯤ ꯀꯩꯁꯨ ꯇꯧꯗꯦ ꯌꯥꯝ ꯅꯨꯡꯉꯥꯏ